ꯃꯔꯤꯁ ꯍꯥꯎꯗꯤ ꯇꯨꯝꯈ꯭ꯔꯕꯠꯇ꯭ꯔꯣ
ꯋꯥꯔꯤ ꯁꯥꯥꯕ ꯂꯣꯏꯔꯒꯥ ꯀ꯭ꯔꯤꯔꯥ ꯔꯤꯜꯁ ꯈꯔ ꯌꯦꯡꯔꯒ ꯑꯩꯌꯥꯀꯅꯥ ꯉꯈꯣ ꯀꯔꯤꯀ꯭ꯔꯤꯒꯤ ꯀꯣꯜ ꯇꯧꯔꯛꯄ꯭ꯔꯥ ꯉꯈꯣ
ꯁꯤ ꯀꯣꯜ ꯇꯧꯕ ꯂꯣꯏꯔꯒ ꯑꯩ ꯈꯪꯗꯦ ꯑꯩ ꯕꯣꯜ ꯌꯦꯡꯕ꯭ꯔꯥ ꯍꯥꯏꯅ ꯍꯪ ꯃꯥꯜꯂꯦ ꯃꯤꯁꯦꯁ ꯁꯔꯛꯄꯅꯦ ꯑꯩꯅ ꯔꯤꯄ꯭ꯂꯥꯏ ꯄꯤꯗꯕ ꯑꯗꯨꯒꯤ ꯀꯣꯜ ꯇꯧꯔꯛ
ꯀꯅꯥꯍꯤꯕ ꯒꯔꯣꯞꯇꯔꯣ
ꯅꯣ ꯅꯠꯇꯦ
ꯅꯪꯒꯤ ꯃꯔꯨꯞꯇꯨꯀꯤ ꯑꯩꯕꯨ ꯍꯥꯏꯕꯤꯔꯝꯃꯣ ꯂꯣꯏꯔꯒ
ꯅꯣ ꯑꯥꯏ ꯃꯤꯟ ꯑꯩꯒꯤ ꯃꯔꯨꯞ ꯅꯨꯄꯤꯗꯣ ꯅꯠꯇꯦ ꯑꯇꯣꯞꯄꯅꯦ ꯉꯁꯥꯏ
ꯃꯁꯛ ꯐꯖ ꯕꯔ꯭ꯤ ꯃꯁꯛ ꯐꯖꯕ꯭ꯔꯣ
ꯈꯪꯗꯦ ꯑꯩꯒꯤ ꯐꯖꯥꯔꯁꯨ ꯅꯪꯗꯤ ꯊꯤꯔꯝꯗꯦ ꯀꯃꯥꯏꯅ ꯇꯧꯅꯤ
ꯑꯩ ꯑꯗꯨꯝ ꯍꯪꯕꯅꯤꯗ ꯑꯩꯁꯨ
ꯐꯖꯩꯍꯦ ꯑꯩꯒꯤ ꯃꯔꯨꯞ ꯑꯣꯏꯕꯅꯤꯅ ꯐꯖꯩ ꯍꯥꯏꯒꯅꯤ ꯑꯩꯗꯤ ꯊꯤꯔꯣꯏ ꯊꯤ ꯍꯥꯏꯔꯣꯏ ꯊꯤ
ꯌꯥꯌꯦ ꯍꯥꯏꯗ ꯑꯩꯗꯤ ꯍꯥꯏꯔꯣꯏ
ꯅꯪꯗꯤ ꯁꯤ ꯀꯣꯜ ꯇꯧꯕ ꯂꯣꯢꯔꯒ ꯇꯨꯝꯒꯦꯔ ꯑꯗꯒꯤ ꯂꯥꯢꯔꯤꯛ ꯄꯥꯒꯦꯔ ꯕꯤꯗꯤꯑꯣ ꯌꯦꯡꯒꯦꯔ
ꯂꯥꯏ ꯄꯥꯔꯅꯤ ꯉꯁꯤꯒꯤ ꯑꯁ ꯂꯥꯏꯔꯤꯛ ꯐꯖꯅ ꯄꯥꯗꯣꯏ ꯅꯤ ꯑꯩ ꯂꯥꯏꯔꯤꯛ ꯄꯥꯗ꯭ꯔꯗꯤ ꯀꯣ ꯅꯨꯡꯉꯥꯏꯇꯦꯕ
ꯑꯗꯨꯅꯤ ꯍꯣꯏ ꯄꯥꯔꯣ ꯁꯤ ꯂꯣꯏꯔꯒ ꯑꯔꯦ ꯄꯥꯕ ꯂꯣꯏꯔꯒ ꯀꯣꯜ ꯇꯧ
ꯂꯥꯢꯔꯤꯛ ꯄꯥꯕ ꯂꯣꯏꯔꯒ ꯏꯁꯩ ꯇꯥꯔ ꯇꯨꯝꯈ꯭ꯔꯅꯤ ꯑꯩꯗꯤ
ꯑꯗꯨꯃꯥꯏ ꯇꯧꯔꯣ ꯍꯣꯏ ꯏꯁꯩꯁꯨ ꯑꯁ ꯇꯨꯝꯕ ꯃꯇꯝꯗꯗꯤ ꯏꯁꯩ ꯇꯥꯔꯒ ꯇꯨꯝꯕ ꯌꯥꯝ ꯅꯨꯡꯉꯥꯏꯌꯦꯀꯣ
ꯅꯨꯡꯉꯥꯏꯌꯦ ꯑꯩꯗꯤ ꯑꯦꯌꯦꯔ ꯕꯠ ꯍꯥꯞꯄꯒ ꯇꯥꯏꯌꯦꯕ ꯑꯍꯝ
ꯑꯩꯒꯤ ꯑꯦꯌꯔ ꯕꯠꯇꯤ ꯀꯗꯥꯢꯗꯒꯤ ꯏꯅꯥꯎꯅꯨꯄꯥꯅ ꯄꯨꯔꯒ ꯆꯠꯈ꯭ꯔꯦ
ꯑꯗꯨ ꯅꯪ ꯅꯥꯊꯟꯗ ꯂꯩꯕꯅꯤꯅ ꯅꯥꯊꯟꯗ ꯂꯩꯕꯅꯤꯅ ꯑꯗꯨ ꯇꯥꯕ ꯐꯠꯇꯦ ꯃꯤ ꯂꯥꯛꯑꯁꯨ ꯈꯪꯉꯣꯏ ꯅꯪꯒꯤꯗꯤ ꯃꯈꯣꯟ ꯑꯦꯌꯥꯔ ꯕꯠ ꯍꯥꯞꯄꯗꯤ
ꯀꯩꯁꯨ ꯀꯥꯏꯗꯦ ꯑꯩꯗꯤ ꯑꯗꯨꯝ ꯏꯊꯟꯇ ꯂꯩꯕꯅꯤꯅ ꯊꯣꯡꯗ ꯑꯗꯨꯝ ꯂꯣꯛ ꯇꯧꯔꯒ ꯑꯗꯨꯝ ꯂꯩꯕꯅꯦ ꯑꯩꯗꯤ ꯑꯗꯨꯝ ꯊꯣꯡꯗꯣ ꯑꯃꯝꯐꯥꯎ
ꯍꯨꯔꯥꯟꯕ ꯍꯨꯔꯥꯟꯕ ꯂꯥꯛꯑꯗꯤ ꯅꯪ ꯐꯔꯛ ꯇꯥꯔꯥꯅꯤ ꯗꯨꯝ
ꯍꯨꯔꯥꯟꯕ ꯂꯥꯛꯑꯣꯢ ꯑꯩꯈꯣꯏꯒꯤ ꯒꯦꯠꯇꯤ ꯐꯖꯅ ꯇꯧꯕꯅꯔ ꯑꯗꯨꯒꯤ ꯃꯈꯥꯗꯁꯨ ꯃꯤ ꯌꯥꯝꯃꯦ
ꯇꯨꯝꯃꯗꯤ ꯃꯤꯅ ꯀꯧꯔꯁꯨ ꯇꯥꯗꯦꯅ ꯋꯥꯔꯤꯕꯨ ꯁꯤꯀꯟ ꯇꯥꯗꯦꯀꯣ
ꯃꯤ ꯀꯧꯅꯤꯡꯉꯥꯏꯁꯨ ꯂꯩꯇꯦ ꯏꯃꯥꯟꯅꯕꯤ ꯀꯧꯒꯦ ꯍꯥꯏꯔ
ꯏꯃꯔꯖꯦꯟꯁꯤ ꯂꯩꯔꯗꯤ ꯍꯥꯏꯕꯅꯤꯗ
ꯈꯪꯒꯅꯤ ꯑꯩꯗꯤ ꯀ꯭ꯔꯤ ꯍꯥꯢꯁꯤꯔ ꯃꯤꯅ ꯀꯧꯔꯁꯨ ꯇꯥꯗꯕꯒꯤ ꯇꯥꯏꯞꯇ ꯑꯩ ꯁꯨꯛꯇꯧ ꯇꯧꯗꯦ ꯀꯩ ꯍꯥꯢꯁꯤꯔ ꯑꯩꯗꯤ ꯑꯗꯨꯝ ꯐꯖꯅ ꯇꯨꯝꯃꯒ ꯂꯩꯔꯁꯨꯀꯣ ꯑꯩ ꯑꯃꯔꯛ ꯑꯩꯕꯨ ꯁꯣꯛꯂꯒ ꯑꯗꯨꯝ ꯀꯩ ꯍꯥꯢꯁꯤꯔ ꯍꯧꯒꯠꯂꯗꯤ ꯑꯗꯨꯝ ꯈꯪꯕꯅꯤ ꯖꯁ ꯑꯗꯨꯝ ꯇꯨꯝꯃꯒ ꯂꯩꯕꯗꯨ ꯑꯩꯒꯤ ꯃꯤꯠꯇ ꯑꯗꯨꯝ ꯄꯥꯡꯊꯣꯛꯑꯅꯤ ꯑꯩ
ꯎꯝ
ꯇꯨꯝꯕꯗ ꯁꯤꯔꯦꯖ ꯑꯣꯏꯅ ꯇꯨꯝꯗꯦ
ꯌꯥꯝ ꯐꯩꯅꯦ ꯑꯗꯨꯗꯤ
ꯑꯗꯨꯅꯦ ꯇꯨꯝꯕꯗ ꯀꯔꯤ ꯃꯈꯣꯟꯒꯨꯝꯕ ꯇꯥꯔꯗꯤ ꯑꯗꯨꯝ ꯀ꯭ꯔꯤꯍꯥꯢꯁꯤꯔ ꯑꯗꯨꯝ ꯈꯪꯒꯅꯤ ꯍꯣꯏ ꯍꯣꯏ ꯑꯗꯨꯝ ꯇꯧꯒꯅꯤ ꯑꯩꯗꯣ
ꯌꯥꯝ ꯑꯦꯂꯥꯔꯠ ꯑꯣꯏꯕꯅ ꯑꯩꯁꯦ
ꯐꯩꯅꯦ
ꯀꯔꯤ ꯐꯩꯕꯅꯣ
ꯐꯕꯅꯦ ꯑꯗꯨꯝ ꯑꯩꯈꯣꯏꯗꯤ ꯇꯨꯝꯈ꯭ꯔꯗꯤ ꯃꯤꯅ ꯀꯧ ꯇꯥꯗꯦ
ꯑꯍꯦ ꯑꯗꯨ ꯑꯗꯨ ꯗꯦꯟꯖꯔꯅꯤꯀꯣ ꯃꯔꯛ ꯃꯔꯛꯇꯗꯤ
ꯍꯣꯏ ꯑꯗꯨꯒꯤ ꯊꯣꯡ ꯂꯣꯜꯂꯒ ꯇꯨꯝꯒꯅꯨ ꯍꯥꯏꯌꯅꯦ ꯑꯩꯈꯣꯏ ꯏꯃꯥꯅ ꯀꯣ ꯊꯣꯡꯗꯨ ꯂꯣꯜꯂꯒ ꯇꯨꯝꯃꯝꯅꯤꯅ ꯔꯨꯝꯗꯣ ꯑꯈꯣꯏꯅ ꯀꯧꯕꯖꯨ ꯅꯪ ꯇꯥꯗꯦ ꯏꯃꯥꯔꯖꯦꯟꯁꯤ ꯀꯔꯤ ꯀꯔꯥ ꯂꯩꯔꯖꯨꯀꯣ
ꯎꯪꯎꯪ ꯑꯗꯨꯅꯦ ꯑꯩꯗꯤ ꯇꯨꯝꯃꯝꯗꯥꯏꯗ ꯕꯣꯝ ꯃꯈꯣꯟ ꯇꯥꯔꯁꯨ ꯑꯗꯨꯝ ꯃꯤꯀꯞ ꯊꯣꯛꯀꯅꯤ ꯇꯨꯝ ꯈꯪꯉꯦ ꯑꯉꯥꯡ ꯑꯣꯏꯔꯤꯉꯩꯗꯒꯤ ꯑꯗꯨꯝ ꯇꯧꯔꯤ ꯑꯩꯗꯤ ꯍꯥꯁ ꯏꯆꯦꯗꯤ ꯌꯥꯗꯕ ꯅꯦ
ꯢꯆꯦꯗꯤ ꯍꯧꯒꯠꯂꯁꯨ ꯇꯥꯔꯣꯏ
ꯍꯣꯏ ꯈꯔ ꯈꯔꯗꯤ ꯐꯩꯌꯦ ꯑꯗꯨꯕꯨ ꯅꯠꯇꯕꯗ ꯃꯤ ꯈꯠꯅꯔꯒ ꯑꯗꯨꯝ ꯇꯧꯕ ꯃꯇꯝꯗꯗꯤ ꯎꯪꯈ ꯁꯥꯎꯅꯤꯡꯉꯤ ꯃꯣꯏ ꯃꯈꯣꯟꯅ ꯍꯧꯒꯠꯄꯗꯣ
ꯈꯣꯏꯕꯨꯁꯨ ꯗꯤꯁꯇ꯭ꯥꯔ꯭ꯕ ꯇꯧꯋꯦ ꯅꯥꯏꯕꯔꯤꯡꯒꯤꯁꯨ ꯗꯤꯁꯇ꯭ꯥꯔ꯭ꯕ ꯇꯧꯋꯦ ꯇꯨꯝꯕꯗꯁꯨ ꯗꯤꯁꯇ꯭ꯥꯔ꯭ꯕ ꯇꯧꯋꯦ
ꯃꯥ ꯑꯦꯛꯖꯥꯝ ꯂꯩꯕ ꯒꯤꯕꯀꯣ ꯂꯥꯏꯔꯤꯛ ꯄꯥꯏꯅꯦ
ꯋꯥꯑꯥꯎ ꯌꯥꯝ ꯐꯩꯀꯣ ꯍꯧꯖꯤꯛꯐꯥꯎ ꯂꯥꯏꯔꯤꯛ ꯄ꯭ꯥꯕ ꯁꯤ ꯌꯥꯝ ꯐꯩꯌꯦ ꯈꯣꯏꯖꯨ ꯃꯔꯛ ꯃꯔꯛꯇꯗꯤ ꯑꯗꯨꯝ ꯇꯧꯕꯅꯦ ꯑꯦꯛꯖꯥꯝ ꯂꯩꯕ ꯃꯇꯝꯗꯗꯤ ꯄꯨꯡ ꯒꯨꯔꯨ ꯐꯥꯎ ꯄꯥꯔꯦ ꯑꯗꯨꯒ ꯃꯣꯔꯅꯤꯡꯗ ꯄꯨꯡ ꯃꯔꯤ ꯗ ꯍꯧꯒꯠꯄ ꯑꯦꯛꯖꯥꯝ ꯃꯔꯛꯇꯗꯤ ꯑꯗꯨꯝ ꯍꯣꯠꯅꯒꯗꯝꯅꯦ
ꯍꯣꯢ ꯍꯌꯦꯡꯗꯤ ꯀꯔꯤ ꯏꯟꯁꯥꯡ ꯆꯥꯔꯅꯤ ꯍꯌꯦꯡꯒꯤꯖꯨ ꯍꯥꯡꯒ꯭ꯔꯒꯦ
ꯑꯣ ꯍꯪꯉꯣ ꯈꯪꯗꯦ ꯀ꯭ꯔꯤ ꯆꯥꯁꯤꯔꯥ ꯅꯨꯗꯜꯁ ꯑꯣꯏꯅ ꯆꯥꯁꯤꯔꯥ ꯈꯪꯗꯦ
ꯑꯥꯁ ꯅꯨꯗꯜ
ꯌꯥꯔꯗꯤ ꯁꯤ ꯕꯤꯁꯀꯤꯠꯀ ꯖꯨꯏꯁ ꯂꯩꯌꯦ ꯑꯗꯨ ꯊꯛꯑꯒꯦꯔꯥ ꯈꯪꯗꯦ ꯑꯩꯆ ꯑꯩ
ꯕꯤꯁꯀꯤꯠ ꯆꯥꯕꯗꯣ ꯒ꯭ꯌꯥꯏꯇ꯭ꯔꯤꯛ ꯀꯜꯂꯤ ꯍꯥꯏꯕꯅꯤꯀꯣ
ꯀꯜꯂꯦ ꯉꯁꯥꯏꯗꯒꯤ ꯈꯪꯉꯦ ꯑꯩ ꯏꯁꯤꯠꯇꯣ ꯀꯥꯞꯊꯣꯔꯛꯑꯦꯕ ꯆꯤꯡ ꯂꯥꯎꯋꯦ
ꯏꯁ ꯄꯤꯁꯀꯤꯠꯇꯨ ꯆꯥꯁꯨ ꯆꯥꯅꯤꯡꯗꯦ ꯀꯩ ꯍꯕ꯭ꯔꯣꯅꯦ
ꯀꯔꯤ ꯍꯥꯏꯁꯤꯔ ꯈꯪꯗꯦ ꯑꯇꯨꯝ ꯕꯤꯁꯀꯤꯠꯁꯨ ꯍꯥꯎ ꯍꯥꯎ ꯀꯞ ꯄꯅꯤ ꯀꯝꯄꯅꯤ ꯍꯥꯥꯎ ꯋꯥꯎꯕꯒꯤ ꯄꯅꯤ ꯂꯩꯅ
ꯍꯧꯖꯤꯛ ꯀꯔꯤ ꯕꯤꯁꯀꯤꯠꯔ ꯅꯤꯇ꯭ꯔꯤ ꯆꯣꯏꯁ ꯆꯥꯕ꯭ꯔꯥ
ꯍꯥ
ꯅ꯭ꯌꯨꯇ꯭ꯔꯤꯆꯣꯏꯁ ꯅ꯭ꯌꯨꯇ꯭ꯔꯤꯆꯣꯏꯁꯇꯣ ꯈꯪꯕ꯭ꯔꯥ ꯅ꯭ꯌꯨꯇ꯭ꯔꯤꯆꯣꯏꯁ
ꯑꯣꯏ ꯍꯥꯎꯋꯤꯀꯣ ꯑꯗꯨꯗꯣ ꯍꯦꯚꯤ ꯑꯣꯏꯔꯒ
ꯇꯨ ꯍꯥꯎꯇꯦ ꯗꯤꯞ ꯄꯂꯥ ꯑꯝꯅ ꯍꯟ ꯍꯣꯏ ꯍꯟꯅ ꯑꯈꯣꯏꯒꯤ ꯃꯇꯝꯗ ꯑꯃ ꯂꯩꯕꯅꯤꯅꯦ ꯍꯣꯖꯤꯛ ꯕꯤꯁꯀꯤꯠ ꯑꯃ ꯂꯩꯕꯅꯤꯕ ꯑꯈꯣꯏꯒꯤ ꯃꯇꯝꯗ ꯃꯃꯤꯡ ꯀꯥꯎꯒ꯭ꯔꯦ ꯑ ꯊꯨꯝ ꯈ ꯊꯨꯝ ꯍꯥꯄꯅꯤ ꯑꯗꯨꯏ ꯕꯤꯁꯀꯤꯠ ꯇꯨ
ꯃꯟꯅꯦꯛꯀꯣꯔ
ꯎꯝ
ꯃꯅꯦꯛꯀꯣꯀꯤ ꯇꯥꯏꯞꯇ ꯇꯨꯁꯨ ꯍꯥꯎꯅꯤꯍꯦ ꯀꯉꯤꯅꯣ
ꯌꯨꯝ ꯂꯩꯔꯤꯉꯥꯏ ꯕꯣꯔꯗꯤꯡ ꯂꯩꯔꯤꯉꯥꯏ ꯃꯇꯝꯗ ꯌꯥꯝ ꯆꯥꯕꯅꯤ
ꯑꯗꯨꯁꯨ ꯍꯥꯎꯋꯦ ꯑꯗꯨꯒ ꯍꯟꯗꯛ ꯀ꯭ꯔꯦꯛ ꯖꯦꯛꯇꯨꯁꯨ ꯍꯥꯎꯋꯤꯅ
ꯎꯝ ꯀ꯭ꯔꯦꯖꯦꯛꯇꯨꯁꯨ ꯄꯥꯔꯂꯤꯖꯤꯗꯨꯗꯤ ꯀꯨꯏꯔꯦꯍꯦ
ꯑꯁ ꯍꯨꯏꯒꯤ ꯕꯤꯁꯀꯤꯠꯅꯦ ꯑꯗꯨꯗꯤ ꯅꯤꯡ ꯑꯉꯥꯡ ꯑꯣꯏꯔꯤꯉꯩꯗꯗꯤ ꯇꯟ ꯆꯥꯕꯅꯦ
ꯃꯇꯝ ꯑꯃꯗꯤ ꯐꯖꯅ ꯐꯥꯎꯋꯦ
ꯍꯣꯏ ꯑꯩ ꯆꯥꯗꯤ ꯆꯥꯕꯅꯦ ꯏꯄꯥꯅ ꯄꯥꯔꯂꯦꯖꯤꯗꯤ ꯍꯨꯏꯒꯤ ꯕꯤꯁꯀꯤꯠꯅꯦꯅ ꯍꯥꯏꯕꯤꯕ ꯑꯗꯨꯗꯒꯤ ꯆꯥꯅꯤꯡꯗꯕ ꯆꯥꯃꯟꯕꯒꯤ ꯄꯦꯟꯕꯗꯣ
ꯄꯔꯂꯤꯖꯤꯖꯨ ꯑꯗꯨꯝ ꯍꯥꯎꯋꯦꯗ ꯁꯪꯒꯣꯝꯗ ꯂꯨꯞꯔꯒ ꯆꯥꯕꯗꯣ ꯁꯪꯒꯣꯝ ꯃꯨꯜꯍꯜꯂꯗꯤ ꯂꯣꯏꯅ ꯍꯥꯥꯎꯋꯦꯗ
ꯅꯪ ꯑꯗꯨꯗ ꯂꯩꯕꯗꯣ ꯆꯍꯤ ꯀꯌꯥ ꯁꯨꯔꯕ꯭ꯔꯥ
ꯆꯍꯤ ꯑꯃ ꯁꯨꯔꯦ
ꯑꯍꯨꯝ
ꯆꯍꯤ ꯀꯨꯟ
ꯌꯥꯝ ꯐꯩ
ꯆꯍꯤ ꯑꯃ ꯁꯨꯈ꯭ꯔꯦ
ꯌꯥꯝ ꯐꯩꯌꯦ ꯑꯥ ꯑꯗꯨꯝ ꯅꯪ ꯂꯩꯕ ꯃꯐꯝꯗ ꯆꯠꯂꯗꯤ ꯃꯤꯁꯦ
ꯃꯥꯒꯤ ꯗ꯭ꯔꯦꯁꯤꯡ ꯏꯁꯇꯥꯏꯜꯗꯣ ꯇꯣꯉꯥꯟ ꯇꯧ
ꯑꯃꯨꯛ ꯇꯣꯡꯉꯥꯜꯂꯒ ꯌꯨꯝꯗ ꯍꯜꯂꯛꯄꯅꯤꯀꯣ
ꯑ ꯑꯈꯣꯏꯗꯤ ꯐꯦꯁꯟ ꯌꯥꯝ ꯐꯦꯁꯟꯗ ꯌꯥꯝ ꯑꯣꯞꯁꯦꯁ ꯇꯧꯗꯦꯗ
ꯗꯨꯨ ꯑꯣꯏꯔꯁꯨ ꯏꯃꯥꯟꯅꯕꯤ ꯑꯃꯁꯨ ꯑꯈꯣꯏ ꯀ꯭ꯂꯥꯁ ꯏꯂꯚꯦꯟ ꯇꯨꯌꯦꯜꯐꯇ ꯇꯝꯔꯒ ꯇꯣꯝꯕꯣꯏꯒꯨꯝꯕ ꯂꯩꯕꯅꯦ ꯗꯨ ꯑ ꯑꯗꯨꯗ ꯆꯪꯂꯒ ꯕꯤꯌꯦ ꯇꯝꯕꯗꯒꯤ ꯂꯣꯏꯔꯦ ꯑꯦ ꯂꯣꯏꯔꯦ ꯂꯣꯏꯔꯦ
ꯅꯨꯄꯤ ꯃꯆꯥꯁꯤꯡꯗꯤ ꯌꯥꯗꯦ ꯅꯨꯄꯤ ꯃꯆꯥꯁꯤꯡꯗꯤ ꯀꯦꯕꯅ
ꯎꯝ ꯅꯣꯏ ꯅꯨꯄꯥꯁꯨ ꯈꯔꯗꯤ ꯇꯧꯔꯝꯗꯦꯍꯦ
ꯍꯥꯥ
ꯅꯣꯏ ꯅꯨꯄꯥꯁꯨ ꯈꯔꯗꯤ ꯇꯧꯔꯝꯒꯅꯤ ꯅꯨꯄꯥ ꯈꯔꯁꯨ ꯗꯨꯝ ꯇꯧꯔꯝꯒꯅꯦꯕ ꯐꯦꯁꯟꯗ ꯑꯗꯨꯝ ꯊꯋꯥꯏ ꯆꯪ
ꯇꯧꯗꯤ ꯇꯧ ꯇꯧꯋꯦ ꯗꯣ ꯅꯨꯄꯤ ꯃꯆꯥꯅ ꯍꯦꯜꯂꯦ ꯗꯅ
ꯅꯨꯄꯤ ꯃꯆꯥ ꯅꯥꯗꯤ ꯍꯦꯟꯂꯦ ꯑꯗꯨꯏ ꯅꯨꯄꯤꯗꯤ ꯌꯥꯝ ꯏꯁꯇꯥꯜꯁꯨ ꯌꯥꯝ ꯇꯧ ꯍꯧ ꯇꯧꯕ ꯍꯩꯌꯦ ꯑꯗꯨꯒ ꯈꯪꯗꯦꯗ
ꯃꯤꯒꯤ ꯇꯝ ꯇꯝꯕꯗꯣ ꯃꯇꯧ ꯇꯝꯕꯗ ꯀꯣꯔꯤꯌꯟꯒꯤ ꯖꯄꯥꯟꯒꯤ ꯀꯩꯗ꯭ꯔꯃ ꯆꯥꯏꯅꯤꯁꯀꯤ ꯗꯨꯝ ꯃꯇꯧ ꯗꯨꯝ ꯇꯝꯒꯟꯂꯦꯅ ꯅꯨꯄꯤꯁꯤꯡꯗꯤ
ꯈꯪꯉꯤ
ꯊꯟꯅꯤꯗ
ꯆꯂꯥꯛꯁꯨ ꯌꯥꯝ ꯍꯩꯕ ꯑꯗꯨꯒ
ꯍꯣꯏ ꯈꯔꯗꯤ ꯍꯥꯏꯔꯝꯃꯅꯤ ꯃꯤ ꯈꯔꯗꯤ ꯀꯣ ꯌꯥꯝ ꯃꯤ ꯑꯌꯥꯝꯕꯅꯗꯤ ꯇꯧꯔꯣꯏ ꯃꯤ ꯈꯔꯥ ꯃꯤ ꯈꯔ ꯍꯥꯏꯕꯕꯨ ꯅꯪꯅ ꯐꯥꯔꯁ ꯇꯥꯏꯝꯗ ꯈꯪꯅꯕ ꯅꯨꯄꯤꯒꯨꯝꯕꯗꯣ ꯍꯧꯔꯝꯃꯣꯏꯅꯤ
ꯀ꯭ꯂꯥꯁ ꯇꯤ ꯀꯌꯥ
ꯅꯪꯕꯨ ꯌꯥꯝ ꯐꯖꯅ ꯄ꯭ꯂꯦ ꯇꯧꯕꯤꯕ ꯃꯥꯜꯂꯦ ꯅꯪ ꯁꯤ ꯋꯥꯁꯦ ꯐꯖꯅ ꯑꯗꯨꯝ ꯉꯥꯡꯉꯦ ꯔꯤꯄꯤꯠ
ꯌꯥꯝ ꯊꯤꯡꯅꯈ꯭ꯔꯕ ꯑꯩꯒꯤ ꯂꯥꯏꯞꯇ ꯑꯗꯨꯒꯤꯅꯤꯗ
ꯅꯪꯅ ꯅꯨꯄꯤ ꯊꯤꯕ ꯍꯩꯇꯕꯒꯤꯅꯦ ꯗꯞ ꯎꯔꯒꯅꯨ
ꯗꯨꯝ ꯇꯧꯕꯗꯒꯤꯅꯦ ꯐ꯭ꯔꯁ ꯅꯪꯅ ꯅꯨꯄꯤ ꯄꯥꯥꯝꯕ ꯑꯃ ꯂꯩꯔꯗꯤ
ꯃꯥꯕꯨ ꯐ꯭ꯔꯁ ꯑꯦꯄ꯭ꯔꯣꯁ ꯊꯨꯅ ꯇꯧꯒꯅꯨ ꯃꯥꯕꯨ ꯑꯗꯨꯝ ꯐ꯭ꯔꯦꯁꯔꯥ ꯇꯦꯛꯁꯀꯨꯝꯕ ꯑꯗꯨꯝ ꯄꯥꯎ ꯐꯥꯎꯅꯕ ꯑꯥꯏ ꯇꯨꯝ ꯐ꯭ꯔꯦꯟꯒꯤ ꯇꯥꯏꯞꯇ ꯐꯥꯎꯅꯕ ꯑꯗꯨꯒ ꯃꯥ ꯀꯔꯝꯕ ꯅꯨꯄꯤꯔꯥ ꯁꯤ ꯇꯧꯔꯗꯤ ꯇꯨꯝ ꯇꯧꯕ꯭ꯔꯥ ꯇꯨꯡꯗ ꯐ꯭ꯔꯁ ꯑꯗꯨ ꯈꯪꯒꯗꯝꯅꯤ ꯗꯨ ꯈꯪꯕ ꯃꯇꯝꯗ ꯀꯣꯏꯒꯗꯝꯅꯦ ꯎꯝ ꯅꯁꯥꯛ ꯐ ꯍꯥꯏꯅ ꯃꯁꯛ ꯐꯖꯔꯦ ꯍꯥꯏꯔ ꯑꯗꯨꯝ
ꯂꯩꯖꯤꯗꯦ
ꯄꯨꯡꯇꯧ ꯇꯧꯕꯥ ꯌꯥꯗꯦ ꯇꯨꯒꯤ ꯐ꯭ꯔꯁ ꯃꯥꯒꯤ ꯀꯦꯔꯦꯛꯇꯔ ꯍꯥꯟꯅ ꯈꯪꯉꯣ ꯁꯤ ꯀꯔꯝꯕ ꯅꯨꯄꯤꯔꯥ ꯁꯤ ꯇꯧꯔꯗꯤ ꯌꯥꯕ꯭ꯔꯥ ꯑꯗꯨꯝ ꯇꯧꯗ꯭ꯔꯗꯤ ꯌꯥꯗꯕ꯭ꯔꯥ ꯍꯥꯏꯕꯗꯣ ꯈꯪꯗꯣꯛꯄ ꯃꯇꯝꯗ ꯑꯗꯨꯒ ꯑꯦꯄ꯭ꯔꯣꯆ ꯇꯧꯒꯗꯕꯅꯤ ꯎꯝ
ꯑꯗꯨ ꯑꯗꯨꯗ ꯂꯥꯁꯇ ꯄ꯭ꯔꯣꯄꯣꯁ ꯇꯧꯒꯗꯧꯕ
ꯍꯣꯏ ꯑꯗꯨ ꯃꯥꯅ ꯌꯥꯔꯗꯤ ꯌꯥꯔꯦ ꯌꯥꯗ꯭ꯔꯗꯤ ꯈꯪꯗ꯭ꯔꯦ
ꯑꯗꯨ ꯗꯥꯏꯔꯦꯛ ꯗꯥꯏꯔꯦꯛꯇꯤ ꯇꯧꯕ ꯌꯥꯗꯕ꯭ꯔꯥ
ꯑꯗꯨꯝ ꯈꯪꯗꯦ ꯗꯥꯏꯔꯦꯛ ꯇꯧꯔꯁꯨ ꯌꯥꯏ ꯇꯧꯗ꯭ꯔꯁꯨ ꯌꯥꯏ ꯍꯥꯏꯕꯗꯤ ꯅꯨꯄꯤ ꯈ꯭ꯔꯗꯤ ꯗꯨꯝ ꯌꯥꯝ ꯐꯕ ꯂꯩꯕꯅꯦ ꯑꯗꯨ ꯅꯨꯄꯤ ꯅꯨꯄꯤ ꯈꯔꯅꯀꯣ ꯅꯨꯄꯥꯈꯣꯏꯗ ꯑꯗꯨꯝ ꯃꯔꯧ ꯑꯣꯏꯔꯒ ꯅꯨ ꯃꯔꯨꯞ ꯑꯣꯏ ꯑꯣꯏꯅ ꯃꯔꯨꯞꯁꯤꯡꯅ ꯄ꯭ꯔꫭꯄꯣꯁ ꯇꯧꯕꯗꯤ ꯌꯥꯝ ꯇꯨꯀꯠꯆꯕꯅꯤꯀꫭ
ꯑꯣ
ꯇꯨ ꯅꯨꯄꯤꯗꯗ ꯑꯌꯥꯝꯕ ꯑꯗꯨ ꯂꯩꯕꯅꯤ ꯐ꯭ꯔꯦꯟ ꯑꯣꯏꯔꯒ ꯑꯗꯨꯝ ꯂꯥꯁꯇ ꯄ꯭ꯔꯣꯄꯣꯁ ꯇꯧꯕ ꯑꯥ
ꯃꯤꯒꯤ ꯃꯈꯣꯟꯁꯤ ꯍꯦꯟꯅ ꯍꯦꯟꯅ ꯇꯞꯁꯤꯟꯈ꯭ꯔꯦ
ꯋꯥꯔꯦ ꯑꯩꯁꯨ
ꯍꯥꯥ
ꯋꯥ ꯇꯞꯅ ꯉꯥꯡ ꯉꯥꯡꯕ ꯍꯩꯇꯦꯗꯥ